ꯍꯦꯜꯂꯣ ꯏꯇꯥꯎ
ꯍꯣꯏ ꯇꯣ
ꯏꯟꯇꯥꯎ ꯃꯥꯁꯇꯔꯁꯤ ꯂꯣꯏꯕꯒ ꯀꯔꯤ ꯇꯧꯗꯣꯏꯅꯣ
ꯈꯪꯗꯦꯗ ꯊꯕꯛ ꯊꯤꯕ꯭ꯔꯥ ꯀꯩꯅꯣ ꯇꯧꯁꯦ ꯈꯜꯂꯦ
ꯌꯨ ꯄꯤ ꯑꯦꯁ ꯁꯤ ꯊꯥꯒꯦ ꯈꯜꯂꯤꯌꯦ
ꯐꯩꯅꯦ ꯃꯍꯍꯩ ꯃꯇꯥꯗꯨꯒ
ꯑꯅꯤꯔꯛ ꯑꯍꯨꯝꯂꯛ ꯑꯦꯇꯦꯝ ꯇꯧꯕꯗꯣ ꯑꯗꯨꯝ ꯐꯥꯎꯅꯤꯗꯩ
ꯇꯥꯖꯗꯤꯗ ꯐꯤꯂꯝꯗꯕꯨ ꯄꯨꯡꯐꯥꯎ ꯐꯥꯎꯏꯤ ꯋꯥꯅꯤꯇ
ꯑꯩꯗꯤ ꯐꯥꯎꯗꯣꯏꯅꯦꯍꯦ ꯑꯩꯗꯤ ꯇꯧꯒꯦ ꯈꯟꯈ꯭ꯔꯗꯤ ꯑꯩꯗꯤ ꯐꯥꯥꯁꯇꯕꯨ ꯐꯥꯎꯒꯦ
ꯑ ꯀꯌꯥ ꯄꯔꯒ ꯍꯥꯏꯖꯕ
ꯑꯩ ꯇꯪꯈꯥꯏ ꯑꯃ ꯂꯣꯏꯁꯤꯜꯂꯛꯑꯝꯃꯦ ꯇꯪꯈꯥꯏ ꯑꯃ ꯅꯛꯁꯤꯜꯂꯛꯑꯀꯥꯟꯗ ꯍꯞꯇꯥ ꯑꯅꯤꯗ ꯑꯗꯨꯝ ꯉꯝꯃꯦꯗꯣ ꯀꯕ ꯇꯕꯨ
ꯑꯣ ꯅꯪ ꯇꯌꯨꯁꯟꯒ ꯆ
ꯑꯗꯨꯅ ꯑꯩ ꯕꯣꯔꯒ ꯌꯦꯡꯗ꯭ꯔꯃꯦ ꯍꯧꯖꯤꯛꯀꯥꯟꯁꯦ ꯀꯟꯅ ꯄꯥꯔꯉꯩꯗ
ꯀꯩꯅ ꯍꯥꯏꯁꯤꯕꯣ ꯆꯥꯛ ꯏꯁꯤꯡꯒꯗꯤ ꯎꯅꯔꯕꯣ
ꯑꯩ ꯆꯥꯛ ꯆꯥꯔꯦ ꯏ ꯇꯧꯗꯤ ꯆꯥꯔꯕꯣ
ꯆꯥꯒꯦ ꯀꯟꯅ ꯊꯣꯡꯉꯌꯦꯦ ꯅꯨꯄꯤꯅ
ꯏꯇꯎ ꯅꯨꯨꯄꯤ ꯊꯤꯔꯒ ꯍꯥꯏꯔꯝꯈꯤꯗꯕ
ꯍꯪꯉꯧꯕ ꯅꯠꯇꯦꯗ ꯀꯃꯥꯏꯅ ꯇꯧꯕꯅꯣ ꯊꯨꯖꯟꯈ꯭ꯔꯦꯗ ꯀꯨꯏꯗ꯭ꯔꯤꯗ ꯊꯥ ꯑꯅꯤꯒꯨꯝꯕ ꯇꯥꯎꯗꯤ ꯀꯩ ꯀꯩ ꯍꯣꯠꯅꯔꯤꯒꯦ
ꯑꯩꯗꯤ ꯍꯧꯖꯤꯛ ꯍꯥꯏꯈꯤꯕꯗꯨꯅꯦ ꯑꯩꯗꯤ ꯀꯩꯅꯣ ꯇꯧ ꯀꯦꯅ ꯇꯧꯔꯤꯕ ꯍꯧꯖꯤꯛ ꯌꯨ ꯁꯤ ꯑꯥꯔꯒ ꯇ ꯉꯔꯤ ꯅꯪ ꯀꯩꯀꯩ ꯇꯧꯗꯣꯏꯅꯣ ꯅꯪꯗꯤ ꯀꯩꯀꯩ ꯇꯧꯗꯣꯏꯅꯣ
ꯑꯩꯗꯤ ꯑꯣꯛꯀꯨꯝꯕ ꯌꯦꯟꯒꯨꯝꯕ ꯈꯔ ꯄꯣꯏꯁꯜꯂꯦ ꯏ ꯇꯥꯎꯅꯤ ꯋꯥ ꯌꯥꯝ ꯅꯨꯡꯉꯥꯏ ꯇ ꯃꯥꯗꯅꯦ
ꯍꯣꯏ ꯑꯩ ꯀꯩꯅꯣ ꯑꯣꯏꯕꯒꯤ ꯀꯥ ꯃꯅꯨꯡ ꯀꯩꯅꯣ ꯇꯧꯕ ꯑꯣꯏꯕ ꯑꯗꯨꯒꯤꯅꯤ ꯍꯟꯗꯛ ꯀ ꯐꯤꯐꯥꯁꯤꯗꯤ ꯄꯣꯔꯇꯨꯒꯜꯅ ꯏꯜꯍꯧ ꯂꯧꯔꯦꯅꯦ ꯍꯥꯏ
ꯍꯧꯕꯁꯨ ꯌꯥꯏ ꯑꯗꯣ ꯈꯤꯇꯪꯗꯤ ꯁꯣꯟꯅ ꯃꯥꯜꯂꯦꯀꯣ
ꯑꯦ ꯁꯣꯜꯂꯣꯏ ꯍꯟꯗꯛꯇꯤ ꯑꯗꯨꯝ ꯂꯧꯔꯗꯣꯏꯅꯦ ꯈꯤꯇꯥꯎ ꯕꯣꯣꯔꯒ ꯌꯦꯡꯗꯧ ꯃꯥꯜꯂꯦꯗ
ꯕꯣꯜ ꯌꯦꯡꯉꯤ ꯊꯕꯛ ꯑꯌꯨꯛ ꯅꯨꯡꯊꯤꯜ ꯊꯕꯛ ꯋꯥꯕꯅꯤꯅ ꯅꯨꯃꯤꯗꯥꯡꯅꯤ ꯌꯦꯡꯕꯗꯨ ꯉꯝꯗꯦꯕ
ꯑ ꯑꯗꯨ ꯕꯣꯂꯤ ꯑꯃꯨꯛ ꯍꯟꯗꯛꯇꯤ ꯄꯣꯔꯇꯨꯀꯜꯅ ꯂꯧꯔꯕꯅꯦ
ꯎꯝ ꯂꯧꯁꯅꯨ ꯂꯧꯁꯅꯨ ꯅꯉꯜꯂꯒ ꯄꯦꯄꯔꯗ ꯌꯥꯎꯗ ꯄꯥꯏ ꯍꯥꯏ ꯇꯔꯦ
ꯎꯝ ꯅꯍꯥꯟ ꯕ꯭ꯔꯥꯖꯤꯜꯒ ꯖꯄꯥꯟꯒ ꯁꯥꯟꯅꯕꯗꯨꯁꯨ ꯐꯖꯩꯗ ꯗꯥꯎꯗ ꯀꯥꯈꯤꯕ ꯌꯥꯅꯤꯗ ꯕꯔꯖꯨꯅ
ꯑꯩꯣꯏꯗꯤ ꯑꯩꯈꯣꯏꯗꯤ ꯖꯄꯥꯟꯗ ꯂꯩꯕꯅꯦꯕ ꯅꯨꯄꯤ ꯑꯉꯥꯡꯁꯤꯕꯨ ꯀꯣꯏꯗ꯭ꯔꯕꯨ ꯀꯔꯤꯅꯣ
ꯑꯦ ꯏꯇꯧ ꯑꯩ ꯂꯥꯏꯔꯤꯛ ꯂꯥꯏꯁꯨ ꯄꯥꯔꯤꯌꯦ
ꯑꯩꯁꯨꯣ ꯅꯪ ꯅꯁꯛ ꯊꯤꯕꯗꯨꯗ ꯅꯨꯄꯤꯅ ꯌꯥꯔꯛꯇꯧ ꯃꯥꯟꯗꯕ ꯃꯥꯟꯗꯕ ꯃꯥꯜꯜꯂꯤꯦ ꯑ ꯑꯍꯜ ꯂꯃꯟꯗꯤ ꯁꯨꯅ ꯂꯩꯕ꯭ꯔꯥ
ꯂꯩꯔꯤꯌꯦ ꯏꯙꯧ ꯏꯙꯧꯒꯤꯗꯤ ꯀꯔꯤꯝ ꯇꯦꯛꯇ ꯀꯥꯏꯗ꯭ꯔꯤꯀꯣ
ꯄ ꯇꯠꯂ ꯄꯄꯇꯂ
ꯏꯇꯥꯎꯒꯤ ꯅꯦꯠꯋꯥꯛ ꯅꯨꯡꯉꯥꯏꯇ ꯃꯥꯜꯂꯦ ꯑꯩꯒꯤꯗꯤ ꯅꯨꯡꯉꯥꯏꯌꯦꯗ
ꯈꯪꯗꯦꯅꯦ ꯆꯤꯡꯗ ꯑꯣꯏꯕꯒ ꯅꯨꯡꯉꯥꯏꯇꯕ ꯃꯥꯜꯂꯦ
ꯌꯥꯧꯁꯤꯛ ꯂꯩꯔꯤꯁꯤꯦ ꯀꯥꯏꯗꯅꯣ
ꯈꯪꯄꯅꯤꯅꯦ ꯑꯩꯁꯤ ꯑꯥ
ꯗꯣ ꯃꯥꯁꯇꯔꯗꯤ
ꯗꯦꯜꯂꯤ ꯌꯨꯅꯤꯚꯔꯁꯤꯇꯤꯗ ꯂꯣꯏ ꯆꯂꯤ ꯃꯌꯥꯡ ꯃꯔꯛꯇ ꯇꯧꯕꯁ ꯌꯥꯝꯃꯣ ꯍꯥꯏꯔꯣꯖꯅꯤꯗ
ꯀꯩ ꯁꯕꯖꯦꯛꯇꯅꯣ
ꯑꯥ ꯕꯥꯏꯑꯣ ꯀꯦꯃꯤꯁꯇ꯭ꯔꯤꯗ
ꯏꯇ ꯒ꯭ꯔꯦꯖꯨꯋꯦꯁꯟꯗꯤ ꯀꯥꯏꯗ ꯇꯧꯔꯛꯄ
ꯑꯗꯨꯗꯨꯅ ꯆꯥꯟꯗꯤꯒꯔ ꯌꯨꯅꯤꯚꯔꯁꯤꯇꯤꯗ
ꯍꯩꯕꯨ ꯍꯩꯕ꯭ꯔꯣꯏ ꯇꯥꯎꯕ
ꯑꯩꯕꯩ ꯅꯠꯇ꯭ꯔꯣ ꯃꯥꯁꯇꯔ ꯂꯣꯏꯁꯤꯜꯂꯤꯕꯁꯤ ꯑꯗꯨꯁꯨ ꯗꯦꯜꯂꯤ ꯌꯨꯅꯤꯚꯔꯁꯤꯇꯤꯗ
ꯎꯝ ꯏꯇꯎꯕꯨ ꯃꯄꯥꯟꯒꯤ ꯆꯠꯄꯨ ꯆꯠꯂꯨꯔꯕꯅꯦ
ꯆꯠꯂꯤ ꯑꯦꯁ ꯐꯣꯇꯣ ꯌꯥꯝ ꯂꯩꯅꯦ ꯐꯣꯇꯣ ꯊꯥꯔꯛꯀꯦ ꯌꯦꯡꯉꯣ ꯍꯧꯣꯔꯦ ꯄ ꯆꯞꯇ
ꯍꯣꯏ ꯍꯣꯏ ꯊꯥꯔꯣꯑꯣ ꯊꯥꯔꯣꯑꯣ
ꯈꯪꯗꯦ ꯂꯩꯇꯥꯎ ꯄꯨꯟꯁꯤꯁꯤ ꯌꯥꯝ ꯋꯥꯔꯦꯅꯦ ꯆꯤꯡꯗ ꯂꯩꯕꯒ
ꯍꯧꯖꯤꯛꯕꯨ ꯍꯧꯖꯤꯛꯄꯨ ꯀꯔꯤ ꯀꯔꯤ ꯇꯧꯔꯤꯅꯣ
ꯅꯪꯖꯤ ꯍꯟꯖꯤꯤꯟ ꯍꯟꯖꯤꯤꯟ ꯉꯥꯡꯉꯅꯤꯇꯣ ꯑꯣꯛ ꯈꯔ ꯌꯦꯟ ꯈꯔ ꯁꯟ ꯈꯔ ꯂꯣꯏꯁꯤꯜꯂꯤꯌꯦ ꯏꯃꯨꯡ ꯃꯅꯨꯡ ꯄꯨ ꯉꯝꯅꯕ
ꯑꯁꯇꯂꯨꯔꯒ ꯑꯗꯨ ꯇꯧ ꯂꯩꯔꯕꯣ
ꯃꯁꯇꯔ ꯂꯣꯏꯔꯒꯩ ꯇꯧꯁꯤ ꯇꯧꯕ ꯌꯥꯗꯦ ꯍꯥꯏꯕ ꯂꯩꯇꯦꯅ ꯁꯤꯅꯤ ꯉꯝꯅ ꯉꯝꯅꯕ
ꯉꯝꯅ ꯉꯝꯅꯕꯗꯣ ꯍꯣꯠꯅꯒꯗꯧꯕꯅꯤ ꯑꯦꯛꯖꯥꯝ ꯅꯨꯡꯖꯥꯝ ꯀꯥꯗꯨ ꯈꯔ ꯊꯥꯖꯤꯜꯂꯣ
ꯊꯥꯏꯌꯦ ꯊꯥꯏꯌꯦ ꯑꯩꯗꯤ ꯃꯤ ꯑꯩꯗꯤ ꯃꯤꯉꯣꯟꯗ ꯍꯥꯏꯗꯣꯛꯇꯦꯕ
ꯅꯗꯦꯍꯏꯗꯨꯈꯔꯦꯍꯦ
ꯐꯥꯎꯔꯒ ꯑꯣꯏꯅ ꯃꯌꯥꯝꯗ ꯈꯪꯍꯟꯒꯦ ꯇꯧꯕ ꯁꯔꯄ꯭ꯔꯥꯏꯖ ꯑꯣꯏꯅ
ꯍ ꯐꯥꯎꯅ
ꯎ ꯇꯦ ꯐꯦꯜ ꯐꯤꯂꯝꯗꯨ ꯌꯦꯡꯉꯕ ꯅꯠꯇ꯭ꯔꯣ ꯍꯤꯟꯗꯤꯒꯤꯗꯨ
ꯌꯦꯡꯉꯦ ꯌꯦꯡꯉꯦ
ꯎꯝ
ꯑ ꯑꯗꯨꯅ ꯐꯤꯂꯝꯅꯦꯗ ꯌꯥꯔꯣꯏꯗ
ꯁꯤꯝ
ꯑꯗꯨꯒꯨꯝꯕ ꯅꯨꯄꯤꯗꯣ ꯂꯩꯇꯕ ꯑꯗꯨꯒꯤꯅꯤꯗ ꯅꯪꯗꯤ ꯌꯥ
ꯂ ꯂꯩ ꯇꯕ ꯅꯨꯄꯤꯗ ꯈꯤꯇꯪ ꯕꯦꯁ ꯇꯧꯗꯧ ꯅꯠꯇꯦ ꯇꯧ ꯏꯁꯁꯨ ꯍꯣꯠꯅꯗꯅ ꯅꯨꯄꯤ ꯂꯩꯌꯦꯅꯕꯨ ꯀꯃꯥꯏꯅ ꯌꯥꯗꯒꯦ
ꯑꯗꯣ ꯂꯥꯏꯔꯛꯀ ꯂꯩꯕꯤꯔꯤꯗꯨꯗꯤ ꯐꯤꯂꯝꯗꯨꯗ
ꯑ ꯑꯁꯦꯡꯕꯗꯨꯁꯨ ꯌꯥꯏꯌꯦ ꯑꯁꯦꯡꯕꯗꯨꯁꯨ ꯅꯨꯄꯤꯗꯨꯅ ꯑꯗꯨꯝ ꯂꯩꯔꯛꯀꯅꯤ
ꯌꯥꯗ ꯇꯣꯐ ꯁꯅ ꯍꯣꯠꯅꯕꯁꯨ ꯈꯔ ꯈꯔ ꯆꯠꯂꯣꯗ ꯅꯪꯗꯣ ꯍꯥꯟꯅꯁꯨ ꯌꯥꯝ
ꯑꯗꯨ ꯅꯠꯇ꯭ꯔꯗꯤ ꯏꯁꯅ ꯁꯥꯟꯅꯕꯗꯤ ꯑꯩꯈꯣꯏ ꯆꯤꯡꯗꯗꯤ ꯇꯥꯎ ꯌꯥꯝ ꯀꯟꯅ ꯁꯥꯟꯅꯗ꯭ꯔꯁꯨ ꯌꯥꯔꯦ ꯍꯥꯏꯕ ꯑꯩꯈꯣꯏꯗꯤ ꯆꯤꯡ ꯑꯋꯥꯡꯕ ꯀꯥꯕꯗ ꯏꯁꯥꯥꯁ ꯑꯗꯨꯝ ꯑꯦꯛꯁꯔꯁꯥꯏ
ꯆꯥꯛꯁꯤꯗꯤ ꯆꯤꯡ ꯍꯥꯏꯕ ꯂꯩꯇ꯭ꯔꯦ ꯇꯝ ꯍꯥꯏꯕ ꯂꯩꯇ꯭ꯔꯦ ꯑꯗꯨꯝ
ꯑꯁ ꯑꯩꯈꯣꯏ ꯆꯤꯡꯗꯗꯤ ꯌꯥꯝ ꯐꯩꯌꯦ ꯅꯣꯏ ꯅꯣꯏ ꯅꯣꯏ ꯏꯝꯐꯥꯜꯗꯗꯤ ꯗꯤ ꯍꯋꯥ ꯅꯨꯡꯁꯤꯠ ꯃꯌꯥꯝꯗꯨ ꯁꯦꯡꯗ꯭ꯔꯦ ꯑꯩꯈꯣꯏ ꯆꯤꯡꯗꯗꯤ ꯄꯨꯔꯥ ꯁꯦꯡꯉꯦ ꯍꯥꯏꯗꯤ
ꯑꯗꯨꯅ ꯎꯝ
ꯑꯁ ꯏꯇꯥꯎꯒꯤ ꯈꯨꯟꯗꯣ ꯆꯦꯡꯗ ꯌꯦꯡꯉꯛꯀꯦ ꯅꯨꯡꯁꯤꯕꯅꯤꯗꯇ ꯆꯤꯠꯀ ꯂꯥꯛꯑꯒ ꯁꯟꯒ ꯆꯥꯗꯅ ꯇꯧꯕꯗꯨ
ꯏꯇꯥꯎꯁꯦ ꯑꯗꯨꯝ ꯑꯗꯥꯋꯥꯏꯗ ꯁꯟ ꯂꯣꯏꯔ ꯂꯩ ꯍꯥꯏ ꯑꯗꯨꯒ ꯃꯄꯥꯟꯂꯣꯝꯗ ꯌꯨꯅꯤꯁꯤꯤ ꯇꯧꯔꯦ ꯑꯩꯨ ꯇꯗꯤ ꯊꯥꯖꯈꯤꯗ꯭ꯔꯦꯗ
ꯅꯣꯛꯀꯗꯨꯅꯦ ꯏꯇꯥꯎ ꯅꯣꯛꯄ ꯌꯥꯗꯦꯅꯦ ꯀꯩꯅꯣ ꯁꯟꯁꯤꯅ ꯂꯥꯏꯔꯤꯛ ꯇꯝꯃꯨꯔꯒ ꯊꯣꯛꯂꯒ ꯇꯧꯕꯅꯦ ꯑꯁ ꯏꯇꯥꯎ ꯅꯪ ꯑꯩꯈꯣꯏ ꯏ ꯆꯤꯡꯅ ꯂꯩꯦ ꯃꯤꯁꯦ ꯌꯥꯝ ꯍꯟꯊꯅ ꯈꯟꯕ ꯃꯥꯜꯂꯦ
ꯀꯩꯅꯣ ꯆꯍꯤꯗꯤ ꯂꯣꯏꯁꯨ ꯂꯣꯏꯇ꯭ꯔꯤ ꯂꯣꯏꯔꯦ ꯍꯥꯏꯁꯤꯕꯨ ꯇꯨ ꯊꯥꯎꯖꯟ
ꯀꯔꯤꯅꯣ ꯇꯝꯕ ꯂꯣꯏꯔꯒ ꯊꯂꯛꯒ ꯇꯧꯔꯤꯃꯤ
ꯑꯩ ꯊꯥꯖꯗꯤ ꯊꯥꯖꯗꯦꯗ ꯏꯇꯥꯎꯅ ꯎꯗ꯭ꯔꯦꯅ ꯄꯪꯉꯥꯏꯗ ꯍꯥꯏꯖꯤꯜꯂꯦ
ꯄꯩꯤꯁꯛ ꯄꯤꯛꯏꯉꯩꯗꯒꯤ ꯇꯤꯟꯅꯔꯑꯒ ꯃꯤꯅ ꯍꯥꯏꯕ ꯋꯥ ꯊꯥꯖꯗꯦ ꯍꯥꯏꯕꯗꯨꯗꯤ ꯪꯅꯨꯡꯉꯥꯏꯇ
ꯇꯥꯎꯈꯣꯅꯣ ꯈꯨꯠꯅꯣ ꯇꯥꯎꯅ ꯈꯣꯠꯅꯕꯗꯨꯣꯕ
ꯇꯥꯛꯑꯣ ꯍꯣꯠꯅꯧꯏ ꯏ ꯇꯥꯎꯑꯣꯣ ꯍꯣꯠꯅꯧꯏ ꯏ ꯇꯥꯎꯑꯣꯁꯨ ꯌꯨ ꯄꯤ ꯑꯦꯁ ꯁꯤ ꯊꯥꯅꯤ ꯍꯥꯏꯗꯨ ꯍꯣꯠꯅꯧ ꯍꯣꯠꯅꯗꯅ ꯐꯥꯎꯕ ꯌꯥꯕ ꯅꯠꯇꯦ
ꯑꯩꯕꯨꯗꯤ ꯈꯜꯂꯅꯤꯗ ꯍꯟꯗꯛ
ꯈꯜꯂꯅꯤ ꯈꯜꯂꯅꯤ ꯈꯜꯂꯒ ꯊꯥꯔꯤꯕ ꯉꯥꯛꯇꯅꯤ ꯈꯟꯗ꯭ꯔꯤꯕꯅꯤ ꯎ ꯑꯩꯈꯣꯏ ꯑꯕꯨꯗꯨ ꯑꯗꯨꯁꯨ ꯈꯜꯂꯒ ꯊꯥꯕꯅꯤ ꯈꯟꯗꯦ
ꯏꯇꯥꯎꯒꯤ ꯅꯨꯄꯤꯗꯨ ꯏꯇꯥꯎꯒ ꯂꯩꯕꯤ ꯅꯠꯇꯕ꯭ꯔꯣ
ꯀꯥꯏꯗ ꯅꯨꯄꯤꯅꯣꯗ ꯐꯥꯒꯦ ꯇꯧꯕꯅꯤꯗ ꯑꯩꯇ ꯁꯥ ꯃꯇꯤꯛ ꯆꯥꯗ꯭ꯔꯤꯌꯦ ꯐꯤ ꯊꯤ ꯋꯥ ꯌꯥꯗ
ꯇ ꯍꯧꯖꯤꯛ ꯑꯣꯏꯗꯕ ꯉꯥꯡꯕꯁꯦ ꯑꯗꯨꯩ ꯍꯧꯔꯦꯕꯀꯣ
ꯅꯨꯄꯤ ꯋꯥ ꯇꯣꯛꯁꯤꯗꯩꯇꯣ ꯐꯥꯒꯤ ꯇꯧꯕꯅꯤ ꯏꯃꯥꯟꯅꯕꯗ ꯐꯥꯒꯤ ꯇꯧꯕꯕꯨ ꯑꯣꯏꯗꯕ ꯋꯥ ꯉꯥꯡꯕꯅꯤ ꯍꯥꯏꯔꯗꯤ ꯗꯤ ꯌꯥꯔ ꯑꯣꯏꯣꯏ
ꯎꯝ ꯇꯧꯒꯗꯧꯅꯤ ꯇꯧꯒꯗꯧꯅꯤ
ꯃꯥꯅꯦ ꯇꯧꯒꯗꯕꯅꯤ ꯃꯥꯟꯅꯕ ꯍꯥꯏ
ꯑꯗꯨꯗꯤ ꯑꯩꯅ ꯍꯥꯏꯕꯗꯨ ꯆꯨꯝꯗꯣꯏꯅꯦ ꯏꯇꯥꯎꯁꯦ ꯃꯄꯥꯟꯂꯣꯝꯗ ꯂꯩꯔꯛ ꯇꯦ ꯍꯥꯏꯕꯗꯣ ꯑꯗꯨꯝ ꯆꯨꯝꯃꯦꯕꯀꯣ
ꯑꯁꯥꯎ ꯂꯏꯀꯤ ꯃ ꯇꯥꯡ ꯆꯥꯕꯒꯤ ꯃꯇꯥꯡꯗꯗꯤ ꯇꯎꯗꯤ ꯑꯣꯏꯗꯕꯗꯤ ꯉꯥꯡꯇꯕꯅꯤ
ꯊꯥꯖꯗ꯭ꯔꯕ ꯑꯩꯈꯣꯏ ꯈꯨꯟꯗ ꯂꯥꯛꯑꯣ ꯌꯦꯍꯟꯒꯤ ꯁꯥꯔꯇꯤꯐꯤꯀꯦꯠꯁꯤ
ꯑꯗꯣ ꯏꯇꯥꯎꯁꯤ ꯍꯥꯟꯅꯗꯤ ꯇꯨꯌꯦꯜꯞꯇꯗꯤ ꯑꯥꯔꯠꯁ ꯂꯧꯈꯤꯕꯅꯦ ꯑꯗꯨꯒ ꯇꯧꯕꯅ ꯁꯥꯏꯟꯁ ꯃꯁꯤꯗ ꯃꯥꯁꯇꯔ ꯒ꯭ꯔꯦꯖꯨꯑꯦꯁꯟ ꯇꯧ ꯀꯔꯝꯍꯥꯏꯅ ꯌꯥꯔꯕꯃꯤꯅꯣ ꯇꯧꯋꯅꯤ
ꯑꯦ ꯀꯅꯥꯅ ꯌꯥꯗꯦ ꯍꯥꯏꯅꯣ
ꯍꯣꯏ ꯏꯇꯥꯎꯗꯒꯤ ꯈꯪꯖꯤꯜꯂꯤ ꯉꯁꯤ ꯑꯗꯨ ꯁꯥꯏꯟꯁꯇ ꯏꯃꯥꯟꯅꯕ ꯑꯥꯔꯁ ꯂꯧꯔꯛꯄꯗꯨ ꯎ
ꯀꯝꯄ꯭ꯌꯨꯇꯔ ꯁꯥꯏꯟꯁ ꯂꯧꯔꯤꯃꯤ
ꯀꯝꯄꯨꯇꯔ ꯁꯥꯏꯟꯁꯇꯤ ꯌꯥ ꯐꯤꯖꯤꯛꯁꯀꯨꯝꯕ ꯕꯥꯏꯑꯣ ꯀꯦꯃꯤꯁꯇ꯭ꯔꯤꯒꯨꯝꯕꯗꯤ ꯌꯥꯈꯤ ꯇꯕꯅꯤ
ꯁꯤꯗꯤ ꯃꯤꯒꯤ ꯅꯣꯂꯦꯖꯇ ꯂꯩꯔꯦ
ꯑꯣꯍꯣ ꯑꯩ ꯐ ꯇ ꯇ ꯃꯥꯅꯤ
ꯨ ꯀꯅꯨ ꯍꯥꯏꯁꯤ ꯍꯥꯏ ꯀꯌꯥꯔ ꯍꯟ ꯍꯟꯖꯤꯟ ꯍꯟ ꯍꯥꯏ ꯍꯥꯏꯅꯣ
ꯑꯗꯣ ꯍꯟꯗꯛꯇꯤ ꯎ ꯍꯟꯗꯛ ꯑꯩꯒꯤ ꯕꯣꯜꯁꯤꯗꯤ ꯠꯇꯨꯒꯗꯤ ꯂꯧ ꯂꯧꯔꯦꯀꯣ
ꯇꯥꯎ ꯂꯥꯛꯀꯤ ꯋꯥꯔꯤꯏ ꯁꯅꯥꯁꯤꯗ ꯕꯣꯟꯒꯤ ꯑꯉꯥꯡ ꯃꯆꯨꯒꯤ ꯐꯨꯠꯕꯣꯜꯒꯤ ꯋꯥꯔꯤ ꯁꯥꯟꯅꯕꯒꯁꯤ ꯂꯥꯏꯔꯤꯛꯀꯤ ꯑꯣꯏ ꯋꯥꯔꯤ ꯈꯔꯥꯟꯅꯁꯤꯗ
ꯑꯩꯗꯤ ꯔꯣꯅꯥꯜꯗꯣ ꯌꯥꯎꯏꯦ ꯍꯟꯗꯛ ꯃꯥꯅ ꯂꯧꯔꯗ ꯍꯥꯏꯩꯅ ꯂꯧꯁꯨ ꯂꯧꯔꯦꯗ ꯑꯩ
ꯔꯣꯅꯥꯜꯗꯣꯅ ꯂꯧꯒꯦꯔꯥ ꯑꯃꯅꯕꯨ ꯂꯧꯒꯦ